ꯇꯥꯕꯔꯣ
ꯇꯥꯏ ꯇꯥꯏꯌꯦ
ꯑ
ꯂꯣꯛ ꯈꯨꯕꯤꯔꯤ ꯈꯨ ꯅꯪ
ꯈꯨꯔꯦ ꯂꯣꯛ ꯈꯨꯕꯁꯨ ꯑꯃꯨꯛ ꯌꯥꯎꯔꯛꯑꯕ ꯀꯩꯅꯣꯝ ꯇꯧꯔꯦ
ꯅꯪ ꯍꯤꯗꯥꯛ ꯆꯥꯁꯤꯂꯣ ꯍꯥꯢꯔꯦ ꯄꯦꯔꯥꯁꯤꯇꯥꯃꯣꯜ ꯑꯃ ꯇꯣꯛ ꯆꯥꯂꯤꯂꯗꯤ ꯉꯍꯥꯟꯅ ꯐꯔꯗꯧꯅꯤ
ꯄꯦꯔꯥꯁꯤꯇꯥꯃꯣꯜ ꯗꯣ ꯍꯣꯔꯦꯟꯗꯤ ꯂꯧꯔꯒꯦ ꯑꯗꯨꯗꯨꯒ ꯆꯥꯔꯒꯦ
ꯑꯗꯨꯗꯨꯝ ꯆꯥꯎ ꯐꯕꯅꯦꯕ ꯑꯩ ꯈꯪꯉꯝꯅꯦ
ꯑꯩꯈꯣꯏ ꯃꯥꯒꯤ ꯃꯍꯤ ꯑꯃꯕꯨꯗꯤ ꯊꯛꯑꯦꯕ ꯑꯩꯈꯣꯏ ꯃꯥꯒꯤꯗꯣ
ꯎꯝ ꯎꯝ
ꯑꯗꯨꯗꯣ ꯑꯩꯅ ꯀꯩꯅꯣ ꯇꯧꯕꯗꯤ ꯌꯥꯎꯗ꯭ꯔꯦꯕ ꯍꯧꯖꯤꯛꯇꯤ ꯀꯣꯛ ꯆꯤꯛꯄ ꯈꯣꯠꯄꯗꯤ ꯀꯔꯤꯝ ꯇꯧꯗ꯭ꯔꯦꯕꯀꯣ
ꯎꯝ
ꯅꯥꯇꯣꯟꯁꯦ ꯈꯔ ꯉꯪꯉꯤꯕ ꯑꯗꯨꯀꯥꯟꯗ ꯃꯍꯤ ꯈꯔꯕꯨꯗꯤ ꯆꯦꯜꯂꯦ
ꯑꯗꯣ ꯒꯨꯂꯤꯒꯗꯨ ꯆꯥꯁꯜꯂꯗꯤ ꯐꯔꯣꯏꯗ꯭ꯔꯅ
ꯑꯇꯩꯗꯤ ꯀꯩꯁꯨ ꯇꯧꯗ꯭ꯔꯦꯕ
ꯑꯥ ꯁꯥꯟꯅꯕ ꯆꯠꯈꯤꯕꯗꯣ ꯐꯥꯏꯅꯦꯜꯗ ꯂꯩꯍꯧꯔꯦ ꯐꯣꯟ ꯇꯧꯔꯛꯑꯦ ꯍꯣꯏ ꯐꯥꯏꯅꯦꯜꯗ ꯁꯤꯜꯚꯔꯗ ꯇꯥꯔꯦꯃꯥ
ꯎꯝ ꯁꯦꯀꯦꯟ ꯇꯥꯔꯦ ꯎꯝ
ꯅꯪ ꯑꯗꯨꯝ ꯇꯧꯅꯤ ꯏꯕꯨꯡꯉꯣ ꯅ ꯁꯨꯝ ꯐꯣꯟ ꯇꯧꯔ ꯍꯥꯏꯕꯨꯗꯤ ꯍꯥꯏꯈꯤꯕꯅꯤ
ꯎꯝ ꯑꯈꯣꯏ ꯁꯤꯗ ꯇꯧꯕꯗꯁꯨ ꯃꯥ ꯁꯦꯀꯦꯟ ꯇꯥꯗꯥꯏ
ꯑꯧ ꯑꯧ ꯁꯤꯀꯦꯟ ꯇꯥꯏ ꯑꯗꯨꯝ ꯇꯧꯅꯤꯕ ꯃꯥ ꯒꯣꯜ ꯐꯪꯉꯤꯁꯦ ꯑꯃꯨꯛꯇ ꯉꯥꯏꯔꯝꯒꯤ ꯑꯇꯩꯗꯤ ꯁꯤꯜꯚꯔ ꯉꯥꯛꯇ ꯃꯥ ꯁꯨꯃꯥꯏ ꯁꯥꯟꯅꯔꯛꯏꯁꯦ
ꯎꯝ
ꯍꯦꯛꯇ ꯐꯥꯏꯅꯜꯁꯦ ꯍꯦꯛꯇ ꯍꯦꯛꯇ ꯇꯥꯍꯧꯕꯗꯨꯝ ꯑꯗꯨꯁꯨ ꯌꯥꯝ ꯀꯩ ꯄꯣꯏꯟ ꯑꯃꯇꯪ ꯍꯦꯜꯂ ꯀꯥꯒ꯭ꯔꯦꯌꯦ ꯄꯣꯏꯟ ꯑꯝꯇꯪ ꯍꯦꯜꯂ ꯀꯥꯒꯤ ꯗꯨꯁꯨꯅ ꯇꯧꯔ ꯄꯥꯎ ꯇꯝꯃꯛꯑꯝꯃꯦ
ꯈꯔ ꯂꯩꯔꯒ ꯃꯗꯥꯎ ꯃꯥꯏ ꯌꯥꯖꯔꯛꯆꯅꯤ
ꯎꯝ ꯑꯩ ꯈꯔ ꯍꯌꯦꯡ ꯍꯜꯂꯛꯑꯅꯤ ꯑꯗꯨꯗꯨ ꯄꯥꯎ ꯇꯝꯃꯛꯑꯝꯃꯦ
ꯎꯝ ꯀꯩ ꯂꯝꯗꯅꯣ ꯃꯣꯏ
ꯑꯣ ꯑꯥ ꯑꯁꯣꯝ ꯂꯣꯛꯇꯥꯛ ꯂꯣꯝꯗ
ꯎꯝ ꯐꯔꯦ ꯐꯔꯦ ꯍꯧꯖꯤꯛ ꯁꯤꯅꯅꯦ ꯑꯩꯁꯦ ꯀꯨꯔꯇꯤꯁꯨꯅꯦ ꯄꯥꯝꯃꯦꯕ ꯀꯨꯔꯣꯇꯤ ꯃꯔꯤ ꯃꯉꯥꯃꯨꯛꯇ
ꯂꯣꯏ ꯂꯣꯏꯔ
ꯑꯗꯨꯅꯦ ꯑꯩ ꯑꯅꯤ ꯈꯛꯇꯪ ꯂꯩꯕꯁꯦ ꯍꯞꯇꯥ ꯑꯃꯗ ꯁꯦꯂꯛꯑꯗꯤ ꯌꯥꯔꯔꯣꯏꯕ
ꯌꯥꯔꯔꯣꯢ
ꯑꯗꯨꯅ ꯑꯁꯥꯡꯕꯤꯒꯨꯝꯕꯁꯨ ꯈꯔ ꯂꯩꯁꯜꯂꯒꯀꯣ
ꯎꯝ ꯑꯩꯁꯦ ꯑꯁꯥꯡꯕꯤꯕꯁꯤꯁꯦ ꯑꯩꯅ ꯍꯦꯛ ꯑꯣꯖꯥ ꯑꯣꯏꯕ ꯍꯧꯔꯛꯄꯗꯒꯤ ꯁꯦꯠꯂꯛꯄ ꯉꯥꯛꯇꯅꯦ ꯍꯧꯖꯤꯛꯐ ꯁꯦꯗꯅ ꯃꯆꯨ ꯀꯜ ꯑꯣꯏ ꯃꯟꯗꯔꯤꯕ ꯌꯥꯗ꯭ꯔꯦꯕꯗ
ꯅꯪ ꯆꯍꯤ ꯑꯅꯤ ꯁꯨꯗꯔꯕꯣ
ꯆꯍꯤ ꯑꯅꯤꯉꯛꯇꯤ ꯍꯦ ꯆꯍꯤ ꯑꯍꯨꯝ ꯁꯨꯔꯛꯑꯕꯅꯤꯅꯦꯍꯦ ꯅꯪꯕꯨ ꯒ꯭ꯔꯦꯖꯨꯑꯦꯁꯟꯧ ꯇꯧꯅ ꯑꯗꯨꯝ ꯄꯨꯔꯛꯑꯕꯅꯤꯅꯦ
ꯎꯝ ꯆꯨꯝꯃꯤꯅꯦ
ꯑꯗꯩ ꯁ ꯆꯂꯄꯗꯨꯅꯤ ꯌꯥꯗ ꯎꯝ
ꯑꯗꯣ ꯍꯧꯖꯤ ꯑꯣꯐꯔ ꯌꯥꯝꯅ ꯊꯥꯅꯕ ꯑꯗꯨꯝꯄꯥ ꯆꯅꯤ ꯌꯥꯡꯈꯩꯗꯒ ꯐꯪꯕ ꯃꯌꯥꯝ ꯂꯩꯗꯨꯗꯒꯤ ꯂꯩꯔꯁꯨ ꯌꯥꯏ ꯍꯥꯏꯕ
ꯏꯁꯇꯣꯔꯗ ꯐꯊꯥꯏꯔꯣ
ꯎꯝ
ꯈꯪꯗꯦ ꯕꯖꯥꯔꯗꯩ ꯈꯜꯂꯣ ꯑꯃꯗꯨꯅ ꯐꯩ ꯑꯗꯨꯅ
ꯕꯖꯥꯔꯗꯗꯤ ꯐꯖꯕꯗꯣ ꯌꯥꯎꯗꯦꯗꯅ
ꯑꯗꯨꯝ ꯌꯥꯎꯕ ꯂꯩꯕꯅꯦ ꯗꯨꯀꯥꯟ ꯑꯗꯨꯝ ꯀꯨꯔꯇꯤ ꯉꯥꯛꯇ ꯌꯣꯟꯕ ꯗꯨꯀꯥꯟ ꯈꯔ ꯀꯔꯤ ꯀꯩꯅꯔꯣꯝꯒꯤꯗ ꯃꯅꯨꯡꯥꯁꯤꯗ ꯂꯥꯛꯏꯔꯣꯏ ꯂꯣꯏꯄꯔꯤꯡꯗ ꯌꯥꯎꯍꯧꯕꯅꯦ ꯌꯥꯝꯥꯏ
ꯑꯗꯨꯗꯤ ꯀꯌꯥ ꯀꯌꯥꯒ ꯄꯤꯅꯒꯦ
ꯈꯪꯗꯦ ꯑ ꯍꯪꯗꯦ ꯍꯪꯗꯦ ꯈ ꯍꯥꯏꯐꯦꯠꯇ ꯌꯦꯡꯉꯝꯃꯦꯕ ꯉꯍꯥꯟ ꯀꯩꯅꯣꯦꯁ ꯈꯥꯟꯗꯕꯗ ꯀꯨꯔꯇꯤ ꯁꯦꯠꯅꯔꯗꯤꯦ ꯅꯠꯇ꯭ꯔꯗ ꯆꯝꯍꯜꯂꯕ ꯍꯥꯏꯇꯥꯔꯦ ꯑꯦꯁꯀꯔꯁꯟꯗꯗꯤ ꯑꯗꯨꯝ ꯑꯃ ꯀꯨꯇꯤꯗꯣ ꯑꯃꯨꯛ ꯑꯗꯩꯗꯤ ꯃꯧꯒꯤ ꯃꯣꯏ ꯑꯅꯥꯔ ꯀꯜꯂꯤ ꯍꯥꯏ ꯏꯁꯀꯔꯠ ꯃꯥꯟꯕꯤꯗꯣ
ꯎꯝ
ꯑꯗꯨꯗꯤ ꯌꯥꯝ ꯑꯗꯨꯝꯕꯗꯤ ꯃꯣꯏ ꯃꯧꯒꯤ ꯌꯥꯝ ꯌꯥꯎꯧꯋꯦꯕ ꯑꯗꯨꯝꯕꯕꯨꯗꯤ ꯑꯗꯨꯒ ꯑꯩꯈꯣꯏꯒꯤ ꯗꯥꯏꯔꯦꯛ ꯁꯨꯃꯥꯏꯅ ꯃꯌꯥꯏ ꯈꯥꯏꯕꯤ ꯈꯔ ꯀ ꯆꯞꯁꯤꯟꯕꯤ ꯆꯁꯤꯟꯕꯗꯤ ꯌꯥ ꯠꯇ
ꯆꯥꯛꯁꯟꯕꯤꯗꯤ ꯄꯥꯛꯅ ꯆꯞꯁꯟꯕꯤ ꯄꯥꯛꯅ ꯌꯥꯎ ꯅꯦ ꯃꯣꯏ ꯖꯃꯀꯤ ꯉꯥꯛꯇ ꯍꯥꯞꯈ꯭ꯔꯒꯅ ꯖꯃꯀꯤꯒꯨꯝꯕ ꯃꯌꯥꯝ ꯍꯥꯞ
ꯑꯧ ꯑꯧ ꯑꯧ ꯑꯥꯎ ꯑꯗꯨꯗꯃꯛꯀꯤ ꯍꯥꯞꯇ꯭ꯔꯒꯅꯅꯦ ꯌꯥꯝ ꯆꯝ ꯍꯧꯋꯦꯕ ꯄꯨꯡꯆꯝ ꯆꯝꯍꯧꯋꯦꯕ ꯀꯣ ꯂꯣꯢꯃꯛꯀꯤ ꯍꯥꯞꯇ꯭ꯔꯒꯅ ꯑꯃꯨꯛ ꯐꯖꯩꯑꯦꯕ ꯑꯗꯣ ꯃꯈꯣꯏ ꯑꯌꯨꯛ ꯅꯨꯡꯗꯥꯡꯒꯤ ꯗꯦꯂꯤ ꯋꯦꯔꯒꯗꯤ ꯑꯗꯨꯝ ꯌꯥꯗꯣꯏꯕ ꯑꯗꯩꯗ ꯁꯨꯝ ꯑꯦꯁꯀꯔꯁꯟꯗꯗꯤ ꯑꯃꯨꯛ ꯆꯝꯃꯜꯂꯦ ꯐꯖꯗ꯭ꯔꯦꯗꯅ ꯑꯗꯨꯗꯤ ꯏꯂꯔꯇꯕꯟꯅꯦꯕ
ꯇꯥꯡꯗꯤ ꯇꯥꯡꯕꯅꯦ ꯃꯣꯏꯒꯤꯗꯣ
ꯍꯣꯏ ꯑꯗꯨꯕꯨꯗꯤ ꯎ ꯁꯣꯟꯅꯕꯕꯨꯣꯏ ꯐꯔꯦ ꯐꯔꯦꯗ
ꯎꯝ ꯐꯔꯦ ꯑꯗꯨꯅ
ꯑꯩꯒꯤꯅꯦ ꯑꯥ ꯀꯩꯅꯣꯗꯒꯤ ꯂꯩꯔꯛꯏꯅꯦ ꯀꯨꯔꯇꯤ ꯑꯃ ꯂꯩꯌꯦꯦꯕ ꯁꯤ ꯅꯨꯡꯕꯨ ꯅꯨꯡꯉꯥꯏ ꯇꯥꯡꯕꯨ ꯇꯥꯡꯉꯣꯏ ꯂꯨꯄꯥ ꯆꯥꯇ꯭ꯔꯦꯠ ꯌꯥꯡꯈꯩ ꯂꯧꯍꯧꯑꯦꯕ ꯈꯣꯡꯒ꯭ꯔꯥꯎ ꯑꯉꯧꯕ ꯑꯃ ꯀꯨꯔꯇꯤ ꯑꯃ ꯂꯩꯔꯛꯄꯗ
ꯎꯝ
ꯀꯇꯟ ꯑꯣꯏꯔꯒ ꯍꯧꯖꯤꯛꯐꯥꯎ ꯆꯠꯂꯤꯑꯕ
ꯀꯔꯝ ꯃꯃ ꯆꯅꯣ
ꯑꯃ ꯑꯩꯅ ꯑꯃ ꯁꯠꯄ ꯃꯟꯗꯤꯔ ꯁꯔꯛ ꯆꯠꯇꯣꯢꯅꯦ ꯑꯩꯁꯦ ꯅꯝꯁꯤꯜꯂ ꯊꯝꯍꯧꯕ ꯉꯥꯡꯍꯥꯟꯈꯩ ꯆꯤꯡꯊꯣꯛꯇꯕ ꯁꯨꯗꯕꯩꯩ ꯀꯩꯅꯣ ꯑꯉꯧꯕ ꯀꯩꯅꯣꯒ ꯂꯥꯡꯕ ꯑꯃ ꯂꯩ ꯑꯩꯒꯤ ꯀꯩ ꯍꯥꯏꯕꯅꯣ ꯈꯪꯗꯦ ꯑꯋꯥꯕ ꯃꯆꯨꯅꯤ ꯀꯩ ꯃꯆꯨ ꯍꯥꯏꯗꯣꯏꯅꯣ ꯈꯪꯗꯦ ꯁꯝꯂꯞ ꯂꯥꯛꯂꯞ ꯇꯧꯔꯒ
ꯈꯪꯗꯦ ꯑꯩ ꯀꯨꯔꯇꯤ ꯈꯔ ꯄꯥꯝꯃꯦ
ꯑꯩꯁꯨ ꯄꯥꯝꯃꯤꯅꯤ ꯄꯩꯁꯥꯁꯦ ꯉꯥꯏꯔ ꯂꯩꯇꯕ
ꯑꯉꯥꯡꯕ ꯃꯆꯨ ꯑꯃꯕꯨꯗꯤ ꯂꯩ ꯁꯤ ꯑꯩꯅ ꯀꯃꯥꯏꯅ ꯁꯦꯠꯂꯨꯗꯣꯏꯅꯣ
ꯁꯦꯠꯂꯨ ꯀꯩꯅꯣ ꯑꯉꯥꯡꯕꯗꯣ ꯀꯩꯗꯧꯔꯒꯦ
ꯀꯤꯖꯩꯌꯦ ꯑꯉꯥꯡꯕ ꯍꯥꯏꯔꯒꯟꯗ ꯑꯥ ꯑꯃꯝꯕꯗꯣ ꯅꯠꯇꯦꯕ
ꯑꯥ
ꯉꯥꯟꯊꯣꯛꯄꯤꯗꯨꯅꯦꯕ
ꯑꯥ
ꯑꯗꯨꯗꯨꯅ
ꯑꯁꯆꯥꯄꯥꯂꯝꯗꯗꯤ ꯌꯥꯝ ꯍꯣꯡꯕꯣꯅꯤꯗ ꯀꯨꯔꯇꯤꯒꯨꯝꯕꯖꯦ ꯍꯣꯡꯕꯩꯗꯤ ꯃꯣꯏ ꯑꯁꯣꯝ ꯅꯥꯀꯟꯗ ꯎꯝ ꯎꯝ
ꯑꯩꯅ ꯂꯩꯔꯛꯏꯗꯨ ꯆꯅꯤ ꯆꯅꯤ ꯌꯥꯡꯈꯩ ꯆꯅꯤꯌꯥꯡꯈꯩꯗ ꯉꯥꯛꯇꯅꯤ ꯀꯩꯅꯣ
ꯎꯝ ꯅꯪ ꯃꯀꯛꯁꯤꯡꯗꯣ ꯑꯗꯩꯔꯣ ꯅꯪ ꯃꯀꯛꯁꯤꯡꯗꯣ ꯑꯥꯗꯩ ꯂꯩꯔꯜꯏꯔꯣ
ꯃꯥꯅꯦ
ꯑꯣ ꯑꯣ ꯑꯣ ꯑꯗꯨꯗꯤ ꯆꯍꯨꯝ ꯖꯖꯥ ꯕꯖꯥꯔ ꯔꯣꯝꯗꯗꯤ ꯏꯕꯦꯝꯃꯥ ꯆꯥꯇ꯭ꯔꯨꯛ ꯌꯥꯡꯈꯩ ꯀꯥꯏ ꯍꯥꯏꯔꯏ ꯅꯍꯥꯟꯅ ꯑꯩ ꯍꯪꯉꯛꯄꯗ
ꯑꯗꯨꯅꯦ ꯁ꯭ꯋꯥꯏꯗꯅ ꯌꯣꯜꯂꯒ ꯆꯥꯍꯨꯝ ꯌꯥꯡꯈꯩꯗꯒꯤ ꯇꯥꯗꯦꯕ ꯑꯝꯇ
ꯀꯗꯥꯏꯗꯩ ꯈꯤꯇꯪꯒ ꯐꯖꯈꯔꯗꯤ ꯆꯥꯇ꯭ꯔꯨꯛ ꯌꯥꯡꯈꯩ ꯆꯝꯃꯔꯤ ꯌꯥꯡꯈꯩꯒ ꯇꯧꯗꯅ ꯇꯧꯍꯧꯋꯦꯕ
ꯑꯗꯨꯅꯦ
ꯅꯨꯡꯇꯥꯡ ꯉꯥꯡꯊꯠꯅꯔꯕꯨꯗꯤ ꯇꯥꯕꯨꯗꯤ ꯇꯥꯛꯔꯀꯗꯣꯏꯕ ꯑꯗꯨꯏꯁꯨ ꯁꯣꯜꯂꯤ ꯈꯨ ꯁꯣꯟꯁꯤꯡꯗꯣ
ꯎꯝ
ꯑꯗꯨꯅꯦ ꯄ꯭ꯂꯥꯖꯣꯗꯨꯃ ꯗꯔꯀꯥꯔ ꯇꯥꯔꯦ ꯍꯧꯖꯤꯛ ꯑꯩ ꯀꯨꯔꯇꯤ ꯑꯃꯁꯨ ꯗꯔꯀꯥꯔ ꯇꯥꯔꯦ
ꯑꯩꯁꯦ ꯄ꯭ꯂꯥꯖꯣ ꯄꯦꯟꯗꯣ ꯈꯔ ꯍꯣꯏ ꯃꯈꯥꯗ ꯂꯦꯁ ꯌꯥꯎꯕꯤꯗꯣ ꯐꯖꯕ ꯑꯗꯨꯝ ꯂꯩꯗꯅ
ꯑꯁ ꯂꯦꯁ ꯌꯥꯥꯎꯕꯤ ꯅꯨꯡꯉꯥꯏꯇꯕꯅꯤ ꯏꯕꯦꯝꯃ ꯑꯩ ꯅꯨꯡꯉꯥꯏꯇꯦ ꯂꯦꯁ ꯌꯥꯥꯎꯕꯤ ꯑꯃ ꯂꯩꯁꯦ ꯄꯦꯜꯂꯦ
ꯀꯔꯝꯕ ꯑꯣꯏꯅ
ꯈꯪꯗꯦ ꯊꯥꯏꯔꯦꯛ ꯁꯤꯝꯄꯜ ꯑꯩꯅ ꯑꯉꯧꯕ ꯑꯝ ꯑꯉꯧꯕ ꯐꯗ ꯐꯗ ꯂꯥꯎꯕ ꯑꯃ ꯀꯥꯇꯟꯒꯤ ꯁꯦꯂꯤꯗꯣ ꯑꯁꯨꯝꯕꯅ ꯍꯦꯟꯅ ꯅꯨꯡꯉꯥꯏ ꯏꯕꯦꯝꯃ ꯑꯁꯨꯝꯕꯗ ꯃꯈꯜ ꯃꯈꯜ ꯂꯩꯕꯅ ꯐꯩ
ꯑꯩꯩꯅ ꯑꯉꯧꯕ ꯑꯉꯧꯕ ꯑꯃꯕꯨꯗꯤ ꯂꯩꯌꯦ ꯑꯩꯈꯣꯏꯒꯤ ꯄꯨꯖꯥꯅ ꯀꯩꯅꯣ ꯇꯧꯕꯗ ꯀꯩꯕ ꯑꯉꯧꯕ ꯑꯃꯕꯨꯗꯤ ꯂꯩ ꯍꯥꯏꯕ
ꯑꯩ ꯂꯦꯁ ꯌꯥꯎꯕ ꯄꯦꯜꯂꯦ ꯑꯃꯤ ꯀꯧꯕ ꯃꯤꯅ ꯀꯩꯅꯣ ꯇꯧꯕ ꯃꯥꯜꯂꯦ ꯏꯃꯥꯎ ꯑꯅꯥ ꯀꯧꯕ ꯃꯥꯜꯂꯦ
ꯑꯗꯨꯅꯦ ꯌꯥꯏ ꯈꯠꯅꯍꯜꯂꯛꯑꯦ ꯁꯨꯋꯥꯏ ꯖꯒꯥꯖꯤꯁꯤꯗ
ꯇꯥꯟꯗꯣꯂꯦ ꯇꯨꯝ ꯊꯣꯝꯆꯜꯂꯣ
ꯑꯩ ꯇꯨꯝꯊꯣꯡꯂꯝ ꯇꯅꯤꯡꯗꯦ ꯍꯥꯏꯕ ꯅꯨꯃꯤꯠ ꯆꯞ ꯌꯨꯡꯉꯥ ꯀꯥꯟꯁꯤꯗ
ꯁꯥ ꯁꯥꯔꯥꯀꯟꯁꯤꯗ ꯀꯩ ꯊꯣꯛꯆꯩ ꯑꯅ ꯇꯧꯔꯤꯅꯣ
ꯑꯗꯨꯅꯦ ꯍꯥꯏꯁꯦ ꯀꯩ ꯆꯥꯟꯅꯔꯤꯒꯦ ꯈꯪꯗꯦ ꯃꯣꯏ ꯈꯣꯡꯉꯛꯏꯁꯦ
ꯑꯁ ꯄꯨꯡ ꯑꯍꯨꯝ ꯑꯃꯨꯛ ꯇꯥꯔꯛꯑꯅꯤ ꯇꯧꯔꯤꯁꯦ ꯇꯜꯂꯤꯗ
ꯇꯥꯗꯣꯔꯦ ꯄꯨꯡ ꯑꯍꯨꯝꯗꯤ ꯑꯅꯤ ꯈꯔ ꯍꯦꯜꯂꯛꯑꯦ ꯑꯍꯨꯝꯗꯒꯤ ꯇꯨꯏꯁꯟ ꯑꯃꯨꯛ ꯆꯠꯇꯣꯏ ꯅꯠꯇ꯭ꯔꯥ ꯎꯝ ꯑꯁꯤ ꯍꯧꯗꯣꯡꯖꯦ ꯑꯝꯇ ꯇꯥꯜꯂꯨꯒꯤꯒꯦꯀꯣ ꯑꯩ
ꯅꯣꯡꯅ ꯊꯣꯝꯃꯣ
ꯀꯔꯤ ꯀꯔꯤꯅꯣ ꯈꯪꯗ꯭ꯔꯦ ꯍꯥꯏꯕ ꯉꯁꯥꯏꯗꯒꯤ ꯁꯥꯟꯅꯔꯤꯁꯦ ꯀꯔꯤ ꯋꯥꯔꯤꯅꯣ ꯈꯪꯗꯦ ꯃꯣꯏ ꯑꯅꯤꯅ ꯁꯥꯟꯅꯩ
ꯎꯝ ꯃꯣꯏꯅꯤ ꯈꯔ ꯁꯥꯎꯅꯔꯦ ꯑꯗꯨꯅ
ꯀꯩ ꯋꯥꯔꯤꯅꯣ ꯈꯪꯗꯦ ꯃꯣꯏꯅ ꯋꯥꯔꯤ ꯁꯥꯟꯅꯩꯁꯦ
ꯃꯣꯏꯅꯤ ꯈꯔ ꯈꯠꯅꯔꯦ ꯄꯦꯟꯗꯕ ꯂꯩꯔꯦ ꯃꯣꯏ ꯑꯅꯤ
ꯀꯔꯤ ꯋꯥꯔꯥꯅꯣ ꯈꯪꯗꯦ ꯑꯩꯈꯣꯏꯅ ꯈꯪꯕꯁꯨ ꯅꯠ ꯇꯅ
ꯅꯪ ꯇꯧꯕ ꯆꯞ ꯃꯥꯥꯟꯂꯦ ꯅꯪꯅ ꯑꯗꯨ ꯇꯧꯕ ꯑꯩꯅ ꯑꯗꯨ ꯇꯧꯕ ꯑꯗꯨꯒꯨꯝꯕꯅꯦ ꯃꯣꯏꯁꯨ ꯑꯗꯨꯒꯝꯕꯅꯦ ꯃꯣꯏꯁꯨ
ꯃꯥꯅꯤ ꯃꯣꯏꯁꯨ ꯋꯥꯔꯤꯗꯤ ꯂꯩꯔꯝꯗꯣꯏꯅꯦꯕ
ꯅꯪ ꯃꯉ ꯑꯣ ꯃ ꯊꯟ ꯈ ꯍꯥ ꯇꯇꯥ ꯊꯣꯏ ꯀꯩꯒꯤꯅꯣ
ꯎꯝ
ꯑꯩ ꯎꯇꯤ ꯀꯩ ꯀꯅꯣ ꯈꯥꯟ ꯄꯨꯕ
ꯉꯥ ꯍꯨꯔꯥꯜꯂꯒ ꯆꯥꯕꯩ ꯋꯥꯔꯤ ꯇꯧꯔꯝꯗꯔꯦ
ꯀꯔꯝꯗ
ꯃꯣꯏ ꯏꯃꯨꯡꯗ ꯆꯠꯁꯦ ꯍꯥꯏꯔꯒ ꯁꯣꯅꯥꯀꯟꯗ ꯏꯃꯨꯡꯗꯤ ꯆꯠꯂꯦꯅ
ꯔ ꯂꯩꯁꯨ ꯂꯩꯇꯕꯗꯨꯗ
ꯃꯣꯏ ꯃꯔꯣꯟꯁꯤꯡꯁꯦ ꯈꯪꯉꯗꯤ ꯀꯤꯖꯒꯗ꯭ꯔꯥ
ꯎꯝ ꯐꯤꯖꯅꯤ ꯀꯔꯤꯕꯨ ꯉꯥꯏꯕꯕ
ꯇꯥꯗꯣꯏꯅꯦꯕ ꯃꯣꯏꯅ ꯍꯥꯏꯗꯤ ꯀꯩꯅꯣꯝꯃ ꯈꯤꯇꯪ ꯈꯣꯉꯛꯄ ꯑꯣꯏꯔꯁꯨ ꯑꯃ ꯑꯣꯏꯔꯁꯨ ꯂꯣꯏꯅ ꯇꯥꯔꯗꯤ ꯀꯤꯖꯗꯣꯏꯅꯦꯀꯣ
ꯄꯤꯖꯗꯣꯏꯅꯦ ꯁꯤꯅꯤ ꯀꯥꯡ ꯃꯌꯥꯝꯁꯤ ꯃꯔꯣꯟꯁꯦ ꯈꯪꯂꯨꯔꯗꯤ ꯑꯁ ꯇꯃꯛ ꯆꯒꯣ ꯈꯥꯎ ꯑꯩꯍꯦ
ꯍ ꯑꯩꯈꯣꯏꯔꯣꯝꯗꯒ ꯉꯥꯡꯅꯕ ꯑꯣꯏꯔꯗꯤ
ꯃꯥꯅ ꯑꯗꯨꯗ ꯇꯧꯕ ꯃꯥꯅꯗ ꯇꯧꯕ ꯍꯥꯏꯌꯦ ꯑꯗ ꯄꯥꯣꯏꯁꯨ ꯂꯥꯛꯑꯣ ꯑꯗ ꯆꯧꯁꯨ ꯂꯥꯛꯑꯣ
ꯄꯤꯗꯤꯛ ꯄꯤꯗꯤꯛ ꯈꯣꯡꯕꯗꯗꯤ ꯂꯥꯛꯑꯦ ꯑꯗꯨꯅꯗꯤ ꯃꯤ ꯃꯈꯣꯟ ꯊꯣꯛꯂꯛꯑꯗꯤ ꯐꯖꯔꯔꯣꯏ
ꯄꯥꯅꯤꯡꯗꯕꯗ ꯉꯥꯔꯅꯦꯕ
ꯑꯗꯨ ꯈꯪꯗꯅ ꯂꯥꯏꯁꯤꯅ ꯁꯦꯝꯗꯣꯛꯑꯝꯕ ꯕꯖꯥꯔꯁꯤ
ꯑ ꯃꯔꯣꯟ ꯇꯣꯉꯥꯟ ꯇꯣꯉꯥꯟꯕ ꯑꯣꯏꯍꯜꯂꯝꯃꯤꯗꯣ ꯆꯠꯂꯦ
ꯇꯣꯉꯥꯟ ꯇꯣꯉꯥꯟꯅ ꯏꯈꯪꯗ ꯈꯪꯅꯔꯗꯤ ꯕꯦꯔꯥ ꯀꯥꯔꯅꯤ
ꯎꯝ
ꯍꯧꯖꯤꯛꯁꯦ ꯀꯩꯅꯣꯖꯥꯠꯅꯤ ꯄꯨꯡꯗ ꯍꯣꯟ ꯊꯣꯠ ꯊꯣꯠ ꯂꯥꯎꯕꯗ ꯃꯔꯨ ꯌꯥꯝ ꯌꯥꯎꯗꯕꯤꯝ ꯂꯩꯕꯗꯣ ꯍꯪꯕ꯭ꯔꯥ
ꯊꯦꯡ ꯈꯪ
ꯁꯤ ꯑꯗꯨꯝ ꯃꯖꯥ ꯑꯅꯤ ꯑꯗꯨ ꯊꯨꯝꯒꯨꯝꯗ ꯑꯥꯎ ꯑꯥꯎ ꯑꯥꯎ ꯑ ꯑꯗꯨꯝꯕ ꯁꯥꯥꯅꯤꯡꯉ ꯍꯧꯖꯤꯛꯁꯦ
ꯑꯗꯨ ꯍꯥꯏꯔꯒ ꯄꯨꯡꯗꯣꯟꯗꯣ ꯑꯃ ꯀꯔꯤꯦ ꯗ꯭ꯔꯥꯒꯟ ꯐ꯭ꯔꯨꯠ ꯌꯣꯟꯐꯝ ꯄꯥꯟꯗꯣ ꯈꯪꯕ꯭ꯔꯥ ꯑ ꯁꯅꯥ ꯀꯜꯂꯣꯝꯗ ꯂꯩꯕꯗꯣ ꯃꯃꯥꯡ ꯂꯝꯕꯤꯗ ꯑꯗꯨꯗ ꯅꯨ ꯅꯨꯄꯤ ꯑꯃꯅ ꯅꯣꯕꯥꯞ ꯅꯠꯇꯦ ꯈꯨꯡꯗꯣꯟꯅꯦ ꯍꯥꯏꯕꯗꯣ
ꯑꯗꯨ ꯏꯦꯉ ꯍꯥꯏꯗ꯭ꯔꯦ
ꯑꯁ ꯗ꯭ꯔꯦꯒꯟ ꯐꯨꯠꯀ ꯄꯨꯂꯞ ꯄꯨꯟꯅ ꯄꯥꯏꯃꯤꯟꯅꯔ ꯀꯥꯟꯗ ꯇꯧꯕꯅꯤꯅꯦ
ꯎꯝ
ꯑꯗꯨꯏꯕꯨꯨꯡ ꯂꯉꯣꯟꯗꯣ ꯈꯨꯠ ꯆꯥꯎ ꯑꯃ ꯅꯣꯕꯥꯞꯇꯧ ꯆꯥꯎꯋꯦ ꯍꯥꯏꯕ
ꯑꯝ
ꯑꯗꯨꯒ ꯗ꯭ꯔꯥꯒꯟ ꯐ꯭ꯔꯨꯠꯇꯨꯁꯨ ꯌꯦꯂꯣ ꯃꯆꯨꯗꯁꯨ ꯂꯩꯕ
ꯑꯣꯉꯛꯄꯠꯇꯣ ꯍꯟꯗꯈꯣꯏ ꯁꯥ ꯆꯠꯄꯗ ꯑꯃ ꯂꯩꯔ ꯆꯥꯏꯌꯦꯕ ꯀꯨꯝꯨꯏꯕ꯭ꯔ ꯈꯪꯦ ꯃꯣꯏ ꯏꯆꯝ ꯀꯥꯟꯗ ꯈꯪꯗꯦ ꯀꯩꯅꯝ ꯇꯧꯋꯦ
ꯎꯝ ꯍꯣꯏ ꯃꯥ ꯃꯍꯥꯎ ꯌꯥꯝꯅ ꯑꯊꯨꯝꯕꯤ ꯄꯣꯠꯁꯨ ꯅꯠꯇꯦ ꯀꯩꯝꯇ ꯍꯥꯏꯗꯤ ꯑꯦ ꯑꯊꯨꯝꯕꯤ ꯑꯌꯥꯛꯄꯤ ꯑꯝꯇ ꯅꯠꯇꯦꯕ ꯆꯝꯕꯤ ꯀꯩꯅꯣ ꯑꯣꯏꯗꯣꯏꯅꯦꯕ
ꯍꯣꯏ ꯑꯗꯨꯔꯁꯨ ꯎꯝ ꯃꯊꯥꯗ ꯐ꯭ꯔꯦꯁ ꯑꯣꯏꯕꯩ ꯈꯨꯠꯆꯝ ꯍꯥꯏꯕꯗꯨꯣ ꯂꯩꯇ꯭ꯔꯦꯕ ꯀꯩꯅꯣꯝ ꯇꯧꯔꯒꯗ ꯍꯥꯎꯈꯤꯗ꯭ꯔꯦꯕ ꯌꯥꯝ ꯍꯩꯅꯈꯤꯗ꯭ꯔꯦꯕ
ꯀꯗꯥꯥꯏꯏꯗꯒꯤ ꯂꯩꯕ
ꯀꯣ ꯑꯦꯝ ꯌ ꯀꯩꯅꯣꯁꯤꯦ ꯄꯔꯦꯡꯅ ꯂꯩꯔꯛꯄꯅꯦꯕ ꯃꯣꯏ ꯑꯃꯁꯅ ꯃꯣꯏ ꯑꯅꯤꯅ ꯑꯗꯨꯒ ꯍꯥꯎꯕꯗ
ꯆꯥ ꯇꯥꯔꯗꯤ ꯍꯧꯖꯤꯛꯀꯤ ꯃꯐꯝꯗꯨꯗꯒꯤ ꯑꯣꯏꯅ ꯆꯠꯂꯒꯀꯣ
ꯑꯥꯎ ꯑꯩꯁꯨ ꯆꯥꯅꯤꯡꯉꯦ ꯑꯗꯨꯒꯤꯗꯨꯣ ꯃꯣꯏꯗꯨꯁꯨ ꯆꯣ
ꯗꯥꯏꯔꯦꯛ ꯍꯦꯛꯑꯀꯥꯟꯗ ꯆꯥꯅꯤꯡꯉꯦ ꯃꯅꯨꯡꯗ ꯉꯥꯡꯕꯤꯗꯨ ꯆꯥꯅꯤꯡꯉꯦ ꯍꯥꯏꯕ ꯋꯥꯏ
ꯑꯥ ꯑꯥ ꯑꯩꯈꯣꯏꯅ ꯂꯩꯗꯅ ꯋꯥꯏꯠ ꯑꯣꯏꯕ ꯆꯖ ꯁꯖꯨ ꯈꯣꯝ ꯇꯔꯦꯁꯦ ꯑꯗꯨ ꯀꯣꯝꯅ ꯁꯤ ꯋꯥꯏꯠ ꯑꯣꯏꯔꯝꯒꯗ꯭ꯔꯥ ꯄꯤꯡ ꯑꯣꯏꯔꯝꯒꯗ꯭ꯔꯥꯅ ꯇꯧꯗꯣꯏꯅ
ꯇꯃꯕꯨ ꯈꯥꯏꯅꯅꯤ ꯄꯅꯦ ꯎ ꯑꯩꯖꯒ ꯌꯥꯅꯤ
ꯊꯥꯕꯗꯤ ꯌꯥꯕꯣꯅꯦ ꯑꯗꯨꯗ
ꯌꯥꯏ
ꯀꯩꯁꯨꯥ ꯌꯥꯝꯅ ꯏꯁꯤꯡ ꯆꯪꯕ ꯄꯣꯠ ꯅꯠꯇꯦꯕ
ꯁ ꯍꯧꯖꯤꯛ ꯃꯤ ꯂꯣꯏ ꯊꯥꯅꯔꯦ ꯀꯩꯅꯣ ꯑꯌꯥꯝꯕ ꯑꯌꯨꯛ ꯊꯣꯛꯣꯛ
ꯊꯥꯅꯔꯕꯅꯤ ꯅꯣꯏ ꯆꯥꯕꯩꯗꯤ ꯊꯥꯕ ꯌꯥꯏꯗꯅ
ꯌꯥꯏ ꯇꯥꯡꯉꯤ ꯀꯩꯅꯣ ꯋꯥ ꯂꯩꯕꯗ ꯑꯃꯈꯛꯇꯪ ꯂꯩꯕꯗ ꯂꯨꯄꯥ ꯆꯥꯝꯃꯗ ꯍꯧꯋꯦ ꯍꯥꯏꯕ
ꯑꯗꯨꯅꯤ ꯇꯥꯡꯉꯦ
ꯇꯥꯡꯗꯕꯂ ꯏꯇ꯭ꯔꯦ ꯍꯧꯖꯤꯦ
ꯇꯥꯡꯗꯕ ꯂꯩꯇ꯭ꯔꯦ ꯃꯤ ꯈꯛꯇ ꯉꯥꯏꯔꯦ ꯍꯣꯡꯉꯁꯦ
ꯎ ꯃꯥꯃꯤ ꯊꯖꯉꯥꯏ ꯅ ꯃꯗꯤꯔ ꯊꯕꯛ ꯈꯔ ꯎꯃꯅꯦꯗꯤ ꯑꯉꯥꯡ ꯑꯀꯞꯄꯗꯣ ꯂꯥꯛꯇ꯭ꯔꯗꯤ
ꯍꯣꯏ ꯃꯥ ꯃꯥ ꯑꯃ ꯁꯦꯟꯅꯔꯤꯀꯥꯟꯗ ꯑꯇꯩꯗ ꯀꯅꯥꯝꯇ ꯑꯣꯟꯁꯤꯟꯕ ꯉꯝꯃꯣꯏꯗꯣꯏꯅꯦ ꯈꯪ ꯉꯝꯗ꯭ꯔꯤꯗꯨꯅꯤ ꯉꯁꯥꯏꯥꯏꯁꯨ ꯉꯁꯥꯏꯁꯨ ꯀꯞꯄꯦ ꯉꯁꯥꯏꯁꯨ ꯀꯩꯅꯣ ꯇꯧꯔꯀꯥꯟꯗ ꯑꯗꯨꯒ ꯕꯨꯠꯀꯤ ꯋꯥꯔꯤ ꯁꯥꯖꯟꯕꯗꯩ ꯇꯨꯃꯤꯟꯅ ꯂꯩꯈ꯭ꯔꯦ
ꯁꯥꯖꯜꯂꯨ ꯑꯗꯨꯃꯥꯏꯅ ꯍꯦꯛꯇ ꯑꯗꯨꯗꯨꯅꯅꯦ ꯂꯥꯛꯑꯔꯦ ꯐꯔꯦꯕ ꯎ
ꯂꯥꯔꯣꯏ ꯐꯔꯦ
ꯃꯥ ꯅꯧꯁꯨ ꯅꯧꯃꯜꯂꯦꯕ ꯃꯣꯏ ꯁ ꯁꯨꯝ ꯊꯥꯕꯨ ꯊꯥꯗꯣꯔꯛ ꯑꯅꯦ ꯁꯨꯝ ꯍꯩꯅꯅꯕ ꯅꯧꯔꯤꯕ
ꯍꯩꯕꯨꯗꯤ ꯍꯩꯕꯨꯗꯤ ꯍꯩꯔꯤꯅꯦ ꯃꯥꯅꯕꯨ ꯍꯩ
ꯍ ꯑꯗꯨ ꯁꯦꯝꯕ ꯊꯣꯛꯀꯅꯦꯕꯗꯨ
ꯎꯝ ꯍꯥꯏꯗꯤ ꯃꯣꯏ ꯑꯉꯥꯡ ꯌꯥꯎꯔꯤꯁꯤꯡꯗꯣ ꯑꯗꯨꯝ ꯑꯗꯨꯝ ꯃꯣꯏ ꯀꯩꯅꯣꯗꯨꯁꯨ ꯍꯩꯔꯦꯀꯣ ꯃꯣꯏ ꯌꯨꯝꯕꯨꯒꯤ ꯃꯆꯥꯗꯨꯁꯨ ꯍꯩꯔꯦꯀꯣ
ꯥꯏꯕ
ꯑꯖꯤꯗꯨꯒ ꯑꯃ ꯄꯤꯛꯇ꯭ꯔꯣ ꯑꯃ ꯂꯥꯛꯇꯕ ꯃꯔꯨ ꯀꯣꯛꯄ ꯑꯉꯥꯡꯗꯣ ꯑꯗꯨꯁꯨ ꯈꯒ ꯍꯩꯌꯦ ꯑꯗꯨꯝ ꯇꯧ ꯍꯥꯏꯕꯗꯤ ꯇꯧꯋꯦꯕ
ꯃꯣꯏꯁꯦ ꯐꯨꯗ ꯐꯨꯕ ꯑꯗꯨꯣꯏꯅꯤꯅꯦ ꯐꯨꯗꯕꯩꯅꯤ ꯐꯨꯗꯕꯩꯅꯤ ꯉ ꯐꯥꯎꯕ ꯐꯨ ꯍꯥꯏꯕ ꯇꯜꯂꯦ ꯍꯥꯏꯕ ꯌꯥꯕ ꯃꯣꯏ ꯉꯥꯡ
ꯑꯗꯨꯅꯦ ꯑꯃꯗꯨꯗ ꯍꯥꯏꯔꯤꯅꯦ ꯑꯉꯥꯡ ꯑꯃꯗ ꯑꯣꯏꯔꯗꯤ ꯀꯤꯔꯗꯕꯅꯤ
ꯑꯉꯥꯡ ꯑꯃꯨꯛ ꯐꯨꯅꯕ ꯂꯥꯛꯑꯦ ꯃꯌꯨꯝꯗ ꯃꯃꯥꯄꯥꯅꯐꯥꯎꯗ ꯐꯨꯔ ꯐꯨꯠꯇꯣ ꯃꯆꯥꯉꯩꯩꯅ ꯑꯩꯈꯣꯏꯅ ꯁ꯭ꯋꯥꯏꯗ ꯃꯃꯤ ꯇꯥ ꯊꯥꯈꯤꯗꯣꯏꯔꯕꯅ ꯍꯥꯏꯅꯤꯡꯉꯕꯦ
ꯃꯌꯨꯝꯗꯗꯤ ꯂꯨꯅ ꯇꯧꯔꯝꯗꯣꯏꯅꯦ ꯅꯨꯡꯁꯤꯗꯅ
ꯁꯣꯏ ꯌꯥꯔꯣꯏꯅ ꯍꯣꯏ ꯌꯥꯗꯦꯔꯛꯇ꯭ꯔꯀꯥꯟꯗ ꯈꯨꯄꯥꯡ ꯃꯊꯨꯝꯗꯗꯤ ꯑꯩꯈꯣꯏ ꯈꯔ ꯁꯦꯠ ꯂꯥꯎ ꯊꯥꯕꯅ ꯊꯥ ꯃꯈꯜꯂꯝꯗꯨꯏꯁꯨ ꯍꯦꯛꯇ ꯑꯉꯥꯡꯗ ꯀꯤꯅ ꯈꯜꯂꯅꯕ ꯑꯗꯩꯗꯤ ꯑꯗꯨꯃꯥꯏꯅ ꯐꯨꯔꯦ ꯈꯜꯂꯣ ꯑꯗꯩꯗꯤ ꯑꯩꯈꯣꯏ ꯎꯕꯗ ꯀꯤꯕꯨꯗꯤ ꯀꯤꯔꯅꯤ ꯂꯥꯏꯔꯤꯛ ꯄꯥꯕꯗ ꯀꯩꯅꯣꯝ ꯈꯪꯗꯕꯗ ꯍꯪ ꯉꯝꯃꯔꯣꯏ ꯑꯗꯨ ꯏꯊꯛ ꯊ ꯀꯜꯂꯒ ꯑꯉꯥꯡꯗꯨꯗꯩ ꯂꯩꯔꯦ ꯍꯥꯏꯕ ꯀꯤꯕꯨꯗꯤ ꯀꯤꯔꯅꯤ
ꯂꯩꯅꯤ ꯀꯤꯕꯨꯗꯤ ꯀꯤꯅꯤ ꯇꯨꯃꯤꯟꯅ ꯂꯩꯅꯤ ꯍꯥꯏꯕꯕꯨ ꯇꯨꯃꯤꯟꯅ ꯂꯩꯖꯕꯩ ꯋꯥꯅꯤ ꯃꯥ ꯀꯔꯤꯝꯇ ꯑ ꯆꯪꯅꯤꯡꯉꯔꯣꯏꯗꯕꯅꯦ ꯑꯣꯖꯥꯗꯨꯒꯤ ꯃꯅꯥꯛꯇ
ꯀꯠꯂꯒ